ꯎꯝ ꯇꯥꯏ꯫
ꯇꯨꯝꯃꯕꯣ꯫
ꯇꯨꯝꯗ꯭ꯔꯤ꯫
ꯀꯩ ꯇꯧꯔꯝꯃꯤꯅꯣ ꯍꯧꯖꯤꯛꯇꯤ꯫
ꯑꯗꯨꯝ ꯁꯤꯃꯥ ꯌꯦꯡꯉꯝꯕ꯫
ꯀꯔꯤ ꯁꯤꯃꯥꯏ
ꯕꯨꯁꯂꯤ ꯁꯤꯟꯅꯤꯃ ꯕꯨꯁꯂꯤ꯫ ꯅꯣꯏꯗꯤ ꯀꯔꯤ ꯍꯤꯡꯖꯥꯡ ꯆꯥꯕꯔꯣ꯫
ꯍꯣꯏ ꯍꯣꯏ ꯑꯗꯨꯅ ꯔꯖꯃ ꯆꯝꯐꯨꯠ ꯆꯌꯦ꯫
ꯑꯩꯈꯣꯏꯗꯤ ꯑꯣꯁ꯫ ꯍꯈꯥꯡꯕꯥ ꯏꯔꯣꯏ ꯁꯥꯏ
ꯑ ꯌꯥꯝ ꯍꯥꯎꯏꯅ ꯑꯗꯨꯗꯤ꯫
ꯎꯝ ꯃꯅꯤꯄꯨꯔꯗ ꯑꯩꯈꯣꯏꯅ ꯆꯥꯕꯒꯨꯝꯅ ꯑꯇꯩꯗꯤ ꯆꯥꯔꯝꯃꯣꯏ꯫
ꯑꯩꯈꯣꯏꯗꯤ ꯑꯦ ꯑꯦꯟꯁꯥꯡ ꯍꯥꯥꯎꯇꯕꯅ꯫ ꯆꯁꯨ ꯆꯅꯤꯡꯗ꯭ꯔꯦ꯫
ꯂꯩꯔꯨꯝꯅꯤ ꯂꯩꯔꯨꯝꯅꯤ ꯄꯩꯁ
ꯍꯥꯥ꯫
ꯄꯩꯁꯥ ꯂꯩꯗꯄꯅꯤ ꯅꯅꯥꯈꯣꯏ ꯂꯩ ꯇ
ꯄꯦ ꯐꯣꯟ ꯆꯣ
ꯅꯪꯒꯤ ꯃꯈꯣꯟ ꯀꯟꯃꯜꯂꯦ
ꯈꯔꯤꯅ
ꯑꯥ
ꯑꯦ ꯂꯕꯨꯗꯨꯀꯥꯟ ꯃ ꯂꯩꯕ ꯀꯟꯗꯦ
ꯐꯖꯝ ꯀꯃꯜ ꯂꯩ
ꯑꯣ ꯎꯝ ꯇꯕ꯭ꯔ
ꯁꯤꯝꯔꯣ
ꯑꯁꯤꯗꯗꯤ ꯏꯪꯗꯦ ꯅꯣꯡ ꯁꯥꯏꯌꯦ ꯑꯩꯗꯤ ꯗ ꯗ ꯄꯀꯣ
ꯃꯐꯝꯐꯝ ꯍꯥꯏꯒꯅꯨ
ꯎꯝ
ꯎꯅ ꯎ ꯐ꯭ꯔꯤ ꯐ꯭ꯔꯤ
ꯀꯔꯤꯍꯏꯅꯣ
ꯌꯥꯝ ꯐꯔꯦ ꯁꯥꯔꯗꯤ ꯅꯣꯏ ꯂꯩꯐꯝꯗꯦ
ꯎꯝ ꯎ
ꯅꯪ ꯍꯧꯖꯤꯛ ꯏꯪꯗꯕ꯭ꯔꯥ ꯍꯥꯏꯕꯅꯤꯗ ꯍꯧꯖꯤꯛ
ꯏꯗꯤꯗ
ꯎꯝ ꯀꯝ ꯆ ꯀꯅꯤ
ꯆ ꯇ
ꯑꯣ
ꯑꯩ ꯍꯌꯦꯡꯗꯤ ꯀꯗꯥꯏ ꯆꯠꯀꯤꯔꯣ ꯂꯧꯖꯀꯤꯔꯣ ꯇꯝꯒꯔꯣ ꯂꯧꯖꯈꯔꯕ ꯂꯧ ꯆꯠꯄ ꯅꯨꯡꯉꯥꯏꯇꯣꯏꯃꯤꯅꯦ ꯍꯜꯂꯣ ꯇꯥꯔꯕꯣ ꯎꯝ ꯑꯩꯈꯣꯏꯗ ꯍꯌꯦꯡꯁꯨ ꯂꯧ ꯆꯀꯠꯅꯤꯡꯉꯤ
ꯑ ꯐ
ꯣꯏꯗꯤ ꯍꯡꯀꯣ ꯂꯧꯗꯀꯣ
ꯎꯝ
ꯑꯗꯨ ꯀꯕꯤ ꯍꯀꯗ ꯀꯣꯕꯤ ꯀꯣꯕꯤ ꯀꯦ ꯀꯣ ꯈꯃꯤꯟ ꯀ ꯀꯣ ꯍꯦ
ꯑꯩ ꯐꯅ ꯑꯗꯨꯗꯤ ꯕꯤ ꯍꯤꯡꯅꯤꯡꯉꯥꯏ ꯂꯩꯕꯗꯤ ꯌꯥꯝ ꯐꯔꯕꯅꯦ ꯍꯥꯏꯣꯏꯗꯤ ꯍꯥꯏꯅꯤꯡꯉꯩꯁꯨ ꯂꯩꯇꯦ
ꯅꯣꯏꯗꯤ ꯐꯃꯨꯡꯗ ꯐꯣꯏꯔꯣ ꯐꯃꯨꯡꯗ ꯑꯣꯏꯅ
ꯎꯝ
ꯐꯃꯕ ꯑꯣꯏꯅ ꯐꯖꯅ ꯐꯣꯏꯒꯗꯔꯦ ꯎꯝ ꯑꯗ ꯃꯥꯏ ꯇꯒ ꯇꯔꯦ
ꯂꯝꯖꯤꯡ ꯃꯀꯨ ꯑꯣꯏꯅ ꯈꯣ
ꯎꯝ
ꯊꯐꯛ ꯂꯩꯇ꯭ꯔꯗꯤ
ꯎꯝ
ꯊꯥꯡꯖꯤꯡꯗꯨ ꯈꯪꯕ ꯅꯠꯇ꯭ꯔꯣ ꯑꯗꯨ ꯏꯔꯣꯟꯕ ꯆꯥꯅꯤꯡꯉꯤꯅꯦ
ꯅꯦ ꯃꯦꯠꯄ ꯌꯥꯝ ꯍꯥꯎꯕꯅꯤꯅꯦ
ꯎꯝ ꯃꯣꯔꯛꯀ ꯂꯥꯏꯗꯤ ꯏꯔꯣꯟꯕꯒ ꯆꯥꯅꯤꯡꯉꯤ
ꯅꯣꯡꯃꯥ ꯂꯩꯕꯤꯔꯛꯎꯅꯦ ꯑꯥ ꯅꯣꯡꯃꯥ ꯂꯩꯕꯤꯔꯛꯎꯅꯦ
ꯅꯣꯏ ꯆꯠꯂꯒ ꯂꯩꯗ꯭ꯔꯒ ꯀꯅꯥꯅ ꯂꯩꯒꯔꯣ
ꯑꯁ ꯅꯪꯅ ꯂꯩꯔꯛꯇ꯭ꯔꯒꯅ ꯀꯅꯥ ꯂꯩꯔꯛꯇꯣꯏꯅꯅꯦ ꯂꯩꯔꯛꯎꯅꯦ
ꯎꯝ ꯑꯩꯈꯣꯏ ꯒꯥꯔꯤ ꯂꯩꯇꯣꯏꯅꯦ ꯆꯠꯅꯉꯥꯏ
ꯑꯦ ꯎ ꯑꯃꯤꯒꯤꯒꯥꯔꯤꯍꯁ
ꯑ ꯑꯩ ꯀꯩꯅꯣ ꯒꯥꯔꯤ ꯃꯆꯥꯥ ꯂꯩꯇ ꯆ ꯀ
ꯍ ꯐ ꯑꯦ ꯌꯥꯝ ꯐꯩꯌꯦ ꯒꯥꯔꯤ ꯑꯆꯥꯎꯕ ꯉꯥꯛꯇ ꯂꯩꯔꯗꯤ ꯑꯩꯈꯣꯏꯗꯤ ꯃꯆꯥꯁꯨ ꯂꯩꯇꯦ ꯑꯆꯧꯕꯁꯨ ꯂꯩꯇꯦ ꯑꯗꯨꯒꯤ ꯊꯥꯡꯖꯤꯡꯈꯥꯛ ꯀꯂꯕꯁꯕꯁꯨꯔ ꯀ꯭ꯔꯦꯅꯤ ꯇꯥꯅꯤꯡꯉꯁꯨ
ꯍꯣꯡ ꯆꯒꯗꯕ ꯈꯣꯡꯅ ꯂꯩꯇꯗꯗꯤ
ꯑꯁ ꯈꯣꯡꯅꯗ ꯆꯠꯄ ꯉꯝꯗꯦꯅꯦ
ꯎꯝ ꯑ ꯑ ꯃꯖꯥꯒꯦ ꯑꯃꯨꯛ ꯈꯥꯄꯔꯣ ꯃꯖꯔꯒꯃ ꯈꯥꯕ꯭ꯔꯣ ꯍꯜꯂꯣ
ꯀꯂꯣꯔ ꯂꯩꯦ
ꯀꯤꯂꯣꯃꯤꯇꯔ ꯇꯔꯥ ꯍꯦꯜꯜꯂꯤꯕ
ꯎꯝ ꯑꯗꯨꯒꯤ ꯈꯣꯡꯅ ꯆꯠꯄ ꯉꯝꯃꯣꯏ
ꯎꯝ ꯂꯣꯏꯣꯏꯗ ꯍꯦ
ꯀꯂꯣꯃꯤꯇꯔ ꯇꯔꯥꯁꯦ ꯌꯥꯝ ꯊꯥꯈꯕꯅꯤꯗ
ꯑꯩꯈꯣꯏꯒꯤꯗꯤ ꯌꯥꯝ ꯅꯛꯉꯦꯕ
ꯎꯝ
ꯀꯤꯂꯣꯃꯤꯇꯔ ꯑꯃꯃꯅꯤ ꯀꯛꯇꯅꯤ
ꯑꯣ
ꯈꯔ ꯍꯥꯏꯖꯔꯗꯤ ꯑꯗꯨꯝ ꯂꯩꯔꯦ ꯅꯥꯛꯈ꯭ꯔꯕꯅꯤ ꯑꯗꯨꯝ ꯅꯣꯏꯒꯤꯗꯤ ꯈꯔ ꯂꯥꯞꯄ꯭ꯔꯣ ꯀꯤꯂꯣꯃꯤꯇꯔ ꯀꯌꯥꯃꯨꯛ ꯂꯥꯛꯞꯄ꯭ꯔꯣ ꯑꯥ ꯑꯦ- ꯑꯦ-ꯑꯦ_ _ ꯎꯝ_ _
ꯂꯧ ꯆꯠꯄꯕꯣ ꯋꯥꯗꯕ꯭ꯔꯣ꯫
ꯈꯨꯖꯤꯟꯁꯨ ꯂꯣꯏꯔꯦꯅꯦ ꯅꯥꯄꯤ ꯄꯦꯡꯕꯒꯤ ꯑꯗꯨꯒ_ _ ꯀꯨꯆꯨ ꯀꯨꯆꯨꯒꯁꯤ ꯂꯣꯏꯅ ꯑꯣꯟꯈ꯭ꯔꯦꯅꯦ ꯂꯣꯏ ꯃꯨꯈ꯭ꯔꯦꯅꯦ ꯉꯧꯔ ꯂꯩꯔꯝ_ _
ꯑꯁ
ꯀ꯭ꯔꯥꯏꯗꯒꯤ ꯃꯨꯁꯂ ꯇꯥꯔꯦꯍꯦ꯫
ꯌꯥꯝ ꯅꯨꯡꯁꯤꯌꯦ ꯑꯍ꯫ ꯑ ꯑ ꯌꯥꯝ ꯅꯨꯡꯁꯤꯌꯦꯅꯦꯍꯦ ꯑꯗꯨꯃꯥꯏ ꯍꯥꯏꯔꯗꯤ꯫
ꯏꯔꯨꯕꯁꯨ ꯅꯪꯗ꯭ꯔꯤꯕꯅꯦ ꯑꯩꯈꯣꯏ ꯅꯨꯄꯤꯅ_ _
ꯅꯨꯄꯤꯗꯤ ꯅꯪꯒꯤ ꯅꯨꯄꯤꯗꯨ_ _ ꯊꯣꯝꯅ ꯌꯥꯝ ꯐꯕ ꯃꯥꯟꯜꯦ꯫
ꯐꯔꯅꯤ꯫ ꯑꯁꯤꯗ ꯈꯣꯡꯒ꯭ꯔꯥꯎꯁꯤꯔꯣ ꯖꯤꯟꯗꯤ ꯑꯃꯥ_ _ ꯖꯤꯟꯒꯗꯤ ꯁꯨꯅꯕ ꯊꯃꯣꯏꯗ꯭ꯔꯣ꯫
ꯀꯔꯤꯁꯨ ꯀꯥꯟꯅꯗꯦꯗ ꯅꯨꯄꯤ ꯊꯤꯕꯖꯤ꯫
ꯀꯥꯎꯕ ꯑꯣꯏꯔꯝꯒꯅꯤꯗ ꯃꯥꯁꯨ꯫
ꯍꯝ ꯀꯥꯎꯕ ꯅꯠꯇꯦ ꯃꯥ ꯇꯟꯕꯒꯤ ꯑꯣꯏꯔꯝꯅꯤ꯫
ꯎꯍꯧꯗꯕꯒꯤ ꯑꯣꯏꯔꯝꯅꯤ꯫ ꯀꯥꯎꯕꯒꯤ ꯑꯣꯏꯔꯝꯅꯤꯗ꯫ ꯅꯠꯇ꯭ꯔꯒꯅꯦ ꯅꯪꯗꯕꯒꯤꯔ ꯑꯣꯏꯔꯝꯅꯤꯗ ꯑꯍꯣꯏꯒꯤ ꯅꯨꯡ ꯅꯨꯄꯤꯒ ꯁꯦꯝꯃꯤꯅꯦ ꯒ꯭ꯌꯥꯟ ꯇꯥꯏꯌꯦꯕ꯫
ꯎꯝ ꯎꯝ꯫ ꯍꯜꯂꯣ ꯍꯌꯦꯡꯀꯣ ꯑꯌꯨꯛ ꯉꯟꯇ ꯍꯧꯒꯠꯂꯒ ꯀꯣ ꯅꯣꯏ꯫
ꯑꯥ_ _
ꯅꯣꯏ ꯁꯥꯏꯒ ꯆꯥ ꯐꯨꯠꯄꯤꯔꯣ꯫ ꯑꯗꯨꯒ ꯎꯝ_ _ ꯑꯦꯟꯖꯥꯡꯖꯨ ꯑꯍꯥꯎꯕ ꯊꯣꯡꯕꯤꯌꯣ ꯑꯗꯣ ꯑꯣꯏꯔꯗꯤ ꯃꯥ ꯍꯔꯥꯎꯒꯅꯤ꯫
ꯑꯦ
ꯅꯨꯡꯁꯤꯗꯥꯛꯀꯨꯝꯕ ꯐꯨꯠꯂꯣ꯫ ꯑ ꯅꯇ꯭ꯔꯒꯥ ꯂꯧꯑꯣ꯫ ꯍꯧꯖꯤꯛꯇꯤ ꯆꯨꯏꯖꯥꯡ ꯃꯇꯝꯅꯦꯍꯦ ꯆꯥꯕ ꯌꯥꯝ ꯍꯥꯎꯕꯅꯦꯍꯦ꯫ ꯁꯧꯒ꯭ꯔꯤꯖꯨ ꯌꯥꯝ ꯂꯩꯔꯅꯦ ꯑꯈꯣꯏ ꯌꯨꯝꯗꯗꯤ꯫
ꯆꯥꯡ ꯃꯇꯝꯗꯤ ꯑꯣꯏꯔꯦ ꯑꯗꯨ_ _
ꯎꯝ ꯂꯩꯔꯝꯅꯤ ꯕꯖꯥꯔꯗ ꯄꯤꯛꯊꯟꯗꯨꯝ ꯊꯣꯛꯄꯅꯦ꯫
ꯑꯗ꯭ꯋꯥꯏꯒꯤ ꯐꯪꯗ꯭ꯔꯖꯨ ꯅꯣꯏ ꯌꯨꯝꯗ ꯌꯥꯝ ꯂꯩꯔꯝꯃꯅꯤꯅꯦ꯫
ꯑꯍꯦ ꯑꯆꯥꯔꯗꯤ ꯍꯥꯎꯗꯦ ꯂꯧꯗꯒꯤ ꯋ ꯍꯦꯛꯑꯒ ꯆꯥꯕꯗꯨꯅ ꯍꯥꯎꯋꯦ꯫
ꯑꯦ ꯑꯦ ꯅꯪꯕꯨ ꯆꯥꯅꯉꯥꯏ ꯌꯥ ꯌꯥꯎꯒꯤꯔꯅꯦ꯫
ꯌꯥꯎꯋꯦ
ꯎꯗꯦ ꯑꯩꯗꯤ ꯑꯩꯒꯤꯗꯤ ꯀꯩꯅꯣ ꯂꯣꯀꯦꯜ ꯂꯣꯀꯦꯜ ꯃꯤꯠ ꯑꯣꯏꯅ ꯍꯥꯞꯈ꯭ꯔꯅꯤ ꯌꯥꯗꯣ
ꯌꯥꯝ ꯐꯩꯅꯦ
ꯂꯣꯀꯦꯜ ꯃꯦꯇꯔꯣ ꯃꯈꯟ ꯃꯈꯟ ꯗꯨꯅꯦ
ꯎꯝ
ꯍꯌꯦꯡꯗꯤ ꯉꯥ ꯆꯥꯁꯤꯔ ꯈꯟꯗꯦꯅꯦ ꯉꯥꯁꯨ ꯆꯥꯅꯤꯡ ꯑꯣꯛꯁꯥꯁꯨ ꯆꯥꯃꯟꯈ꯭ꯔꯕ ꯍꯟꯗꯛ ꯃꯔꯛꯁꯦ ꯑꯁ ꯅꯪ ꯂꯩꯕꯤꯔꯛꯀꯦꯔꯣ
ꯂꯩꯕꯤꯅꯤꯉꯥꯏ ꯄꯩꯁꯥ ꯂꯩꯇꯦꯅꯦꯍꯦ ꯑꯩꯈꯣꯏꯗꯤ
ꯅꯣꯏ ꯅꯨꯄꯤꯁꯤꯡꯅ ꯂꯣꯏꯅ ꯄꯥꯏꯗꯣꯏꯅꯤ ꯄꯩꯁꯥ
ꯄꯥꯏꯗꯦꯗ ꯄꯩꯁꯥꯒꯤ ꯑꯃꯗꯤ ꯄꯥꯏꯕ ꯌꯥꯕ ꯄꯩꯁꯥ ꯌꯥꯝꯗꯕꯒꯤ ꯄꯥꯏꯅꯤꯡꯗꯦ
ꯍꯟꯗꯛ ꯅꯣꯏ ꯈꯨꯟꯗ ꯑꯣꯛ ꯀꯥꯏꯌꯦ ꯍꯥꯏꯕ ꯅꯠꯇ꯭ꯔꯣ
ꯍꯣꯏ
ꯑꯗꯨ ꯄꯩꯁꯥꯗꯤ ꯄꯤꯈ꯭ꯔꯦ
ꯄꯤꯗ꯭ꯔꯤꯕ ꯃꯥꯂꯦ
ꯄꯤꯈ꯭ꯔꯣ ꯅꯪ ꯃꯤ ꯃꯄꯨꯅ ꯉꯥꯏꯔꯝꯒꯅꯦꯍꯦ
ꯑꯦ ꯀꯥꯎ ꯈꯕꯒꯤ
ꯁꯨ ꯅꯤꯗꯕ꯭ꯔꯣ ꯃꯄꯨꯗꯨꯁꯨ ꯅꯤꯗꯕ꯭ꯔꯣ